ꯑꯣ ꯍꯥꯎ ꯇꯥꯏ
ꯀꯃꯥꯏ ꯇꯧꯔꯤꯅꯣ꯫
ꯀꯩ ꯇꯧꯗꯦꯗ ꯅꯣꯡ ꯆꯨꯔꯛꯏꯦ
ꯑꯣ ꯆꯨꯔꯝꯅꯤ ꯍꯣꯏ ꯑꯈꯣꯏꯗꯤ ꯁꯨꯀꯅꯤ ꯆꯨꯋꯦ
ꯎꯝ
ꯑꯩꯈꯣꯏꯗꯨꯁꯨ ꯀꯟꯅ ꯆꯏꯦ ꯍꯣꯏ ꯅꯨꯡꯉꯥꯏ
ꯋꯦꯗꯔꯁꯦ ꯄꯨꯔꯥ ꯔꯣꯃꯥꯟꯇꯤꯛ
ꯑꯗꯨꯅꯦ ꯑꯗꯨꯅꯦ꯫
ꯎ ꯂꯩ ꯇꯕꯣꯈꯣꯏ ꯂꯩꯇꯕ ꯑꯩꯈꯣꯏꯒꯤꯗꯤ ꯑꯋꯥꯕ ꯑꯃ ꯄꯤꯔꯤ ꯇꯧꯔꯤꯁꯦ꯫
ꯆꯥꯏ ꯁꯥꯏ ꯁꯥꯏꯁ ꯂꯩꯔꯝꯅꯤꯍꯦ ꯆꯤꯟꯊꯤꯅ
ꯂꯩꯔꯝꯕꯗꯁꯨ ꯂꯩꯔꯝꯕꯗꯁꯨ ꯆꯠꯊꯣꯛꯈ꯭ꯔꯦ
ꯆꯦ ꯆꯠꯊꯣꯛꯈ꯭ꯔꯦ ꯀꯥꯏꯥꯏꯅ ꯑꯗꯨ ꯑꯣꯏꯔꯁꯨ ꯂꯩꯔꯝꯅꯤꯍꯦ
ꯑꯗꯨꯒꯤꯅꯦ ꯑꯩ ꯅꯨꯃꯤꯗꯥꯡ ꯇꯨꯝꯕ ꯌꯥꯗꯦ ꯍꯥꯏꯕ ꯏꯁꯥ ꯋꯥꯍꯟꯗ꯭ꯔꯗꯤ
ꯁꯤꯦꯦ ꯆꯤꯟꯗꯤꯀꯣ ꯆꯤꯟꯗꯤꯀꯣ ꯉꯥꯡꯉꯦꯍꯦ ꯁꯤ ꯅꯨꯄꯥꯁꯦ꯫
ꯏꯁ ꯏꯁ ꯏꯁ
ꯆꯤꯟ ꯂꯩꯔꯦ ꯍꯥꯏꯔꯒ ꯄꯉꯥꯡꯗ ꯉꯥꯡꯕ ꯌꯥꯕ꯭ꯔꯣ꯫
ꯑ ꯑꯗꯨꯗꯤ ꯑꯗꯨꯗꯤ ꯉꯥꯡꯗꯕ ꯇꯥꯏꯔꯗꯅ ꯇꯨꯡꯟꯗ ꯉꯥꯏꯕ ꯇꯥꯏꯗꯅ
ꯉꯥꯡꯉꯣ ꯍꯥꯏꯕꯁꯦ ꯑꯆꯨꯝꯕ ꯋꯥ ꯈꯛꯇ ꯉꯥꯡꯉꯣ
ꯑꯦ ꯑꯩꯅ ꯉꯥꯡꯉꯤꯁꯤꯗꯤ ꯐꯒꯤ ꯇꯥꯔꯦꯅꯦ ꯑꯗꯨꯗꯤ
ꯑꯁ ꯅꯪꯅ ꯉꯥꯡꯕꯨꯗꯤ ꯃꯤꯅ ꯊꯥꯖꯗꯦ ꯊꯥꯖꯅꯤꯡꯉꯥꯏ ꯐꯖꯅꯤꯡꯉꯥꯏ ꯉꯥꯡꯉꯣ ꯅꯪꯁꯨ ꯀꯩꯒꯥ
ꯎꯝ ꯑꯗꯨꯕꯨꯗꯤ ꯅꯪꯅ ꯅꯪꯅ ꯊꯥꯖꯗꯕꯅꯤꯗ
ꯅꯠꯇꯦꯗ ꯅꯠꯇꯦꯗ ꯅꯪꯅ ꯉꯥꯡꯕꯥ ꯃꯑꯣꯡꯗꯣ ꯐꯖꯅꯤꯡꯉ ꯂꯩꯇꯕ
ꯑꯗꯨꯗꯤ ꯑꯩ ꯈꯪꯗ꯭ꯔꯦ ꯑꯩꯒꯤ ꯑꯩꯒꯤ ꯊꯣꯛ ꯊꯣꯛꯄ ꯋꯥꯗ ꯑꯗꯨꯝ ꯉꯥꯡꯕꯅꯤꯅ
ꯑꯗꯨꯅꯦ ꯈꯟꯗꯕꯤꯗ ꯑꯗꯨꯝ ꯆꯤꯟꯗ ꯊꯣꯛ ꯊꯣꯛꯄꯗꯣ ꯑꯗꯨꯝꯅ ꯉꯥꯡꯕꯅꯦꯕ ꯄꯀꯥꯡꯗ ꯉꯥꯡꯕꯗꯣ
ꯑꯩꯗꯤ ꯑꯆꯨꯝꯕ ꯑꯣꯏꯒꯦꯔꯥ ꯀꯔꯤ ꯑꯣꯏꯒꯦꯔꯥ ꯑ ꯉꯥꯡ ꯉꯗꯤ ꯂꯣꯏꯔꯦ
ꯉꯥꯡꯗꯨꯗꯤ ꯂꯩꯔꯦ ꯑꯗꯨꯝ ꯄꯉꯥꯡ ꯉꯥꯡꯕꯗꯣ
ꯕ꯭ꯔꯦꯛ ꯌꯥꯎꯗ꯭ꯔꯦ ꯑꯩꯒꯤꯗꯤ ꯑꯗꯨꯝꯅ ꯅꯥꯟꯊꯒ꯭ꯔꯦ꯫
ꯆꯁ ꯑꯗꯨꯅꯦ ꯑꯗꯨꯅꯦ ꯐꯔꯦꯗꯣ
ꯎ ꯈꯔꯞꯅꯤ
ꯐꯥꯏ ꯎ ꯄꯥꯏ ꯐꯔꯝꯅꯤ ꯀꯥꯏꯥꯏꯅ ꯐꯔꯦ ꯀꯝꯃꯇ ꯍꯥꯏꯗꯦꯗ꯫
ꯑꯩꯒꯤ ꯑꯣꯏꯅꯗꯤ ꯐꯠꯇꯕ꯭ꯔꯥꯅ ꯈꯜꯂꯦꯕ꯫
ꯏꯁꯦꯁ ꯑꯗꯣ ꯑꯩ ꯀꯩꯅꯣꯝ ꯍꯥꯏꯒꯦ ꯅꯪ ꯅꯪꯁꯦ ꯃꯕꯨꯣꯛ ꯌꯥꯝ ꯐꯥꯕ꯭ꯔꯥ
ꯑꯦ ꯑꯗꯨꯗꯤ ꯈꯪꯗꯦ ꯑꯩꯁꯨ ꯍꯥꯏꯕ ꯑꯩꯁꯨ ꯍꯥꯏꯕ ꯉꯝꯗꯦ
ꯑꯦꯁ ꯍꯥꯏꯕ ꯉꯝꯗꯦ ꯍꯥꯏꯕꯗꯤ ꯀꯩꯒꯤ ꯐꯠꯇꯕ ꯃꯥꯜꯂꯦ ꯑꯗꯨꯗꯤ꯫
ꯎꯝ ꯃꯤ ꯃꯤꯒꯤ ꯃꯈꯥꯗ ꯄꯣꯜꯂꯦ ꯑꯗꯨꯗꯤ
ꯌꯦꯁ ꯃꯤ ꯃꯁꯥꯅ ꯈꯪꯕꯅꯦ ꯑꯩ ꯐꯕ꯭ꯔꯥ ꯐꯠꯇꯕ꯭ꯔꯥ ꯍꯥꯏꯕꯁꯦ ꯃꯤ ꯃꯁꯥ ꯥꯅ ꯈꯪꯕꯅꯦꯕ ꯑꯗꯣ ꯈꯪꯗꯕ ꯁꯤꯡꯗꯣ ꯑꯗꯨ ꯈꯪꯗꯕ ꯁꯤꯡꯗꯣ ꯑ ꯐꯠꯇꯕꯒꯤ ꯑꯣꯏꯔꯝꯅꯤꯍꯦ
ꯃꯤ ꯃꯤ ꯃꯈꯥ ꯄꯣꯜꯂꯦꯕ ꯑꯩꯒꯤꯗꯤ
ꯃꯈꯥ ꯄꯣꯟꯕ ꯅꯠꯇꯦ
ꯑꯩꯉꯣꯟꯗ ꯐꯕꯒꯤ ꯑꯩꯉꯣꯟꯗ ꯐꯔꯛꯄ ꯃꯤꯒꯤꯗꯃꯛꯇꯗꯤ ꯑꯩꯁꯦ ꯐꯒꯅꯤ
ꯁꯁ
ꯑꯩꯉꯣꯟꯗ ꯐꯠꯇꯕ ꯃꯤꯁꯤꯡꯗꯨꯗꯤ ꯃꯣꯏ ꯃꯣꯏꯒꯤ ꯃꯤꯠꯇꯗꯤ ꯑꯩꯁꯦ ꯐꯔꯝꯃꯣꯏ꯫
ꯍꯣꯏ ꯑꯗꯨꯒꯨꯝꯕꯗꯤ ꯇꯧꯋꯦꯕ ꯑꯗꯨ ꯑꯣꯏꯔꯁꯨ ꯅꯪꯅ ꯈꯟꯕꯗꯣ ꯑꯩꯁꯦ ꯐꯥꯕ꯭ꯔꯥ ꯐꯥꯗꯕ꯭ꯔꯥ ꯅꯪꯅ ꯈꯟꯕꯗꯣ
ꯈꯪꯗ꯭ꯔꯦ ꯑꯗꯨꯗꯤ
ꯑꯗꯨꯗꯤ ꯐꯠꯇꯕ ꯃꯥꯜꯂꯦ꯫ ꯐꯠꯇꯕ ꯃꯥꯜꯂꯦ ꯅꯨꯄꯥꯁꯦ
ꯎꯝ ꯑꯗꯨꯃꯥꯏꯅ ꯈꯜꯂꯁꯨ ꯌꯥꯏ ꯀꯩꯝ ꯀꯥꯏꯗꯦ ꯑꯩꯗꯤ ꯑꯩꯗꯤ ꯐꯠꯇꯕꯗꯨꯅ ꯍꯦꯟꯅ ꯄꯥꯝꯃꯦ
ꯆꯪꯗꯦ ꯍꯥꯏꯕ ꯇꯥꯏꯞꯇꯨꯀꯣ ꯍꯥꯏꯔꯁꯨ ꯑꯗꯨꯅꯦ ꯑꯗꯨꯅꯦ ꯑꯗꯨꯅꯦ ꯑꯗꯨꯅꯦ ꯕꯦꯁ
ꯕꯦꯠ ꯄꯥꯝꯃꯦ ꯍꯦꯔꯣ ꯄꯥꯝꯗꯦ
ꯁꯦꯁ ꯑꯗꯨꯒ ꯕꯦꯠ ꯄꯥꯝꯃꯦ ꯍꯦꯔꯣ ꯍꯦꯔꯣ ꯄꯥꯝꯗꯦ ꯍꯥꯏꯔꯒ ꯂꯥꯁꯇ ꯍꯦꯔꯣ ꯄꯥꯝ ꯍꯦꯔꯣ ꯇꯧꯕꯗꯣ
ꯂꯥꯁꯇ ꯍꯦꯔꯣ ꯑꯣꯏꯅ ꯂꯩꯔꯝꯕ
ꯑꯥꯎ ꯑꯗꯨꯅꯦ ꯑꯗꯨꯗꯤ ꯇꯧꯅꯤꯡꯕ ꯅꯪꯁꯦ
ꯎꯝ ꯇꯧꯅꯤꯡꯕꯝꯇ ꯌꯥꯎꯗꯦꯗ ꯑꯩ
ꯌꯥꯎꯔꯝꯅꯤꯍꯦ ꯇꯧꯅꯤꯡꯉꯝꯅꯤ ꯅꯪꯒꯤ ꯄꯨꯛꯅꯤꯡꯗꯨꯗꯤ ꯍꯥꯏꯁꯤꯔꯥ ꯃꯄꯥꯟꯗꯗꯤ ꯃꯄꯥꯟꯗꯗꯤ ꯇꯧꯅꯤꯡꯗꯦ ꯇꯧꯅꯤꯡꯗꯦ ꯍꯥꯏꯔꯒ ꯃꯅꯨꯡꯗꯗꯤ ꯑꯁ ꯄꯨꯔꯥ ꯍꯦꯔꯣ ꯁꯥꯔꯦꯅꯦ
ꯑꯩꯗꯤ ꯏꯁꯥꯃꯛꯅꯁꯨ ꯐꯠꯇꯦꯅ ꯍꯥꯏꯔ ꯂꯩꯔꯁꯤꯗꯕꯨ ꯀꯅꯥꯅ ꯐꯩ ꯍꯥꯏꯕꯤꯗꯣꯏꯅꯣ
ꯑꯗꯨꯅꯦ ꯑꯗꯨꯗꯤ ꯐꯠꯇꯦ ꯍꯥꯏꯔꯒꯦꯀꯣ ꯐꯥꯒꯤꯅꯦ ꯐꯥꯒꯤꯅꯦ ꯈ꯭ꯋꯥꯏꯗꯒꯤ ꯐꯥꯕ ꯅꯨꯄꯥꯅꯦ꯫
ꯍꯥꯏꯖꯤꯜꯂꫭ ꯍꯥꯏꯖꯤꯜꯂꫭ
ꯈ꯭ꯋꯥꯏꯗꯒꯤ ꯐꯖꯕ ꯈ꯭ꯋꯥꯏꯗꯒꯤ ꯐꯥꯕ
ꯑꯩꯕꯨ ꯐꯖꯩ ꯀꯥꯟꯅꯒ ꯅꯪꯕꯨ ꯑꯩ ꯎꯔꯕꯅꯦ
ꯅꯨꯄꯥ ꯅꯦ ꯑꯗꯨ ꯑꯣꯏꯔꯁꯨ ꯇꯥꯕꯗ ꯐꯖꯕ ꯃꯥꯜꯂꯦ
ꯐꯖꯗꯦꯍꯦ
ꯐꯖꯔꯝꯅꯤ ꯅꯪꯒꯤ ꯈꯣꯟꯖꯦꯜ ꯍꯥꯏꯁꯤꯔꯥ ꯑꯩ ꯍꯥꯏꯒꯦꯕ ꯅꯪꯒꯤ ꯈꯣꯟꯖꯦꯜ ꯍꯥꯏꯁꯤꯔꯥ ꯇꯥꯕꯗ ꯑꯩꯁꯤꯀꯣ ꯀꯩ ꯍꯥꯏꯁꯤꯔꯥ
ꯎꯝ
ꯑꯁ ꯈꯪꯗꯦꯗ ꯍꯥꯏꯗꯣꯛꯔꯔꯣꯏ
ꯑꯩ ꯈꯣꯟꯖꯦꯜꯁꯤꯕꯨ ꯐꯥꯖꯕꯔꯅꯦ
ꯇꯥꯕꯗ ꯅꯨꯡꯉꯥꯏ ꯍꯣꯏ ꯇꯥꯕꯗ ꯅꯨꯡꯉꯥꯏ ꯀꯩ ꯍꯥꯏ ꯑꯩꯁ
ꯑꯩ ꯈꫭꯟꯖꯦꯜꯁꯤꯕꯨ ꯇꯥꯕ ꯅꯨꯡꯉꯥꯏꯀꯥꯏꯅ ꯑꯩꯗꯤ ꯃꯤꯉꯣꯟꯗ ꯚꯣꯏꯁ ꯃꯦꯁꯦꯁ ꯊꯅꯤꯡꯗ꯭ꯔꯤꯌꯦ ꯑꯩꯒꯤ ꯈꯣꯟꯖꯦꯜ ꯇꯥꯅꯤꯡꯗꯦ ꯇꯥꯕꯗ ꯀꯩꯅꯣꯝ ꯇꯧꯋꯦ
ꯎꯝ ꯑꯁ ꯐꯖꯩꯌꯦ ꯐꯖꯩꯌꯦ ꯍꯥꯏꯔꯒ ꯅꯪꯒꯤ ꯀꯩ ꯍꯥꯏꯁꯤꯔꯥ ꯅꯈ꯭ꯋꯥꯡ ꯍꯥꯏꯕ꯭ꯔꯥ ꯈꯪꯗꯦ ꯑꯦ
ꯀꯔꯤ ꯑꯥ ꯈꯣꯟ
ꯈꯣꯟ ꯈꯣꯟꯖꯦꯜ ꯅꯠꯇꯦ ꯅꯇꯣꯟ ꯅꯪꯒꯤ
ꯑꯩ ꯅꯥꯇꯣꯟ ꯍꯥꯏꯕ꯭ꯔꯥ ꯂꯣꯁꯇꯔꯣ
ꯍꫭꯏ ꯐꯖꯩꯌꯦ ꯐꯖꯩꯌꯦ ꯍꯥꯏꯃꯟꯕꯒꯤ ꯅꯪꯒꯤ ꯅꯇꯣꯟꯁꯦ ꯑꯩ ꯑꯦꯔꯣꯄ꯭ꯂꯦꯟ ꯑꯃ ꯁꯨꯝ ꯂꯧ
ꯎ ꯅꯪ ꯑꯩ ꯐꯣꯇꯣ ꯌꯦꯡꯕ꯭ꯔꯅꯦ꯫
ꯑꯗꯨ ꯑꯣꯏꯔꯖꯨ ꯃꯩꯒꯤ ꯈꯣꯟꯖꯦꯜ ꯇꯥꯕꯗ ꯑꯗꯨꯝ ꯐꯖꯅꯤꯉꯥꯏ ꯃꯥꯟꯅꯦꯕ ꯑꯗꯨꯒꯤ
ꯑꯩ ꯅꯥꯇꯣꯟꯣꯟ ꯆꯥꯎꯥꯎꯕꯅꯦ ꯑꯩ ꯅꯥꯇꯣꯟ ꯆꯥꯎꯕꯅꯦ ꯍꯦ
ꯑꯁ ꯑꯗꯨꯗꯤ ꯆꯞ ꯆꯥꯔꯦ ꯑꯗꯨꯗꯤ ꯑꯦꯔꯣꯄ꯭ꯂꯦꯟ ꯑꯃ
ꯅꯪꯗꯤ ꯀꯃꯥꯏꯅ ꯑꯩ ꯅꯥꯇꯨꯣꯟ ꯆꯥꯎꯕ ꯈꯪꯉꯝꯃꯤꯕ ꯅꯪ ꯑꯁ ꯉꯛꯏꯍꯦ꯫
ꯑꯗꯨꯝ ꯇꯥꯕꯗ ꯑꯗꯨꯝ ꯈꯪꯉꯦꯕ
ꯑꯥ
ꯑꯩꯗꯤ ꯑ ꯈꯪꯕꯅꯦ ꯑꯗꯨꯃꯥꯏꯗ
ꯅꯪꯒꯤꯁꯦ ꯅꯪꯒꯤꯁꯦ ꯀꯩꯅꯣꯝꯗ ꯃꯥꯜꯂꯤꯦꯗ ꯍꯟꯇꯛ ꯄ꯭ꯔꯤ ꯌꯥꯝ ꯇꯥꯎꯕ ꯀꯔꯤ ꯅꯨꯃꯤꯠ ꯅꯨꯃꯤꯠ ꯍꯥꯏꯕ꯭ꯔꯥ ꯀꯩꯅꯣꯝ ꯍꯥꯏꯕꯗꯣ
ꯑꯥꯎ
ꯑꯗꯨ ꯃꯥꯜꯂꯩꯗ
ꯑꯥꯎ ꯍꯣꯏ ꯍꯣꯏ ꯍꯧꯖꯤꯛꯀꯥꯟꯁꯦ ꯑꯣ ꯑꯗꯨꯒꯨꯝꯕ ꯌꯥꯝ ꯂꯩꯕꯅꯦ
ꯎꯝ
ꯑꯗꯨꯒꯤ ꯈꯔ ꯈꯔ ꯆꯦꯛꯆꯤꯜꯂꯣ
ꯎꯝ ꯑꯩ ꯑꯩ ꯑꯩ ꯑꯩꯗꯤ ꯊꯤꯕ ꯐꯪꯉꯔꯣꯏ꯫
ꯑ ꯁꯦꯁ
ꯑꯩꯗꯤ ꯊꯤꯕ ꯐꯪꯉꯔꯣꯏꯕ ꯃꯤ ꯂꯣꯠꯂ ꯂꯩꯔꯝꯗꯣꯏꯅꯤ
ꯅꯪ ꯅꯨꯄꯤ ꯂꯩꯇꯦꯀꯣ ꯍꯧꯖꯤꯛ ꯅꯨꯄꯤ ꯀꯣꯏꯗꯦꯀꯣ ꯍꯥꯏꯕꯅꯤ ꯊꯤꯔꯥ
ꯍꯥ
ꯅꯪꯒ ꯆꯞ ꯆꯥꯅꯕ ꯑꯃ ꯊꯤꯔꯨꯔ ꯊꯤꯕꯤꯔꯨꯔꯥ ꯄꯥꯝꯖꯕ꯭ꯔꯥ
ꯑꯩ ꯀꫭꯏꯅꯤꯡꯗ꯭ꯔꯦ
ꯁꯦꯁ ꯆꯠꯂꯣꯍꯦ ꯃꯄꯥꯟꯗꯗꯤ ꯀꯩ ꯍꯥꯏꯁꯤꯔꯥ ꯄꯥꯝꯗꯗꯤ ꯑꯩ ꯄꯥꯝꯗꯦ ꯄꯥꯝꯗꯦ ꯍꯥꯏꯔꯒ ꯃꯅꯨꯡꯗꯨꯗꯤ ꯌꯥꯝ ꯀꯩ ꯍꯥꯏꯁꯤꯔꯥ
ꯑꯦ ꯑꯣꯏꯗꯕꯕꯨ ꯀꯔꯤꯒꯤ ꯉꯥꯡꯗꯣꯏꯅꯣꯅꯦ ꯑꯦ
ꯏꯁ ꯁꯥꯠ ꯁꯥꯠ ꯍꯥꯏꯌꫭ
ꯑꯣꯏꯗꯕ ꯑꯣꯏꯗꯕ ꯉꯥꯡꯕꯗꯤ ꯑꯩ ꯍꯩꯅꯕꯤ ꯑꯗꯨꯅ ꯑꯗꯨꯅ ꯑꯗꯨꯅ ꯑꯩ ꯑꯗꯨꯅ ꯑꯩ ꯀꯣꯏꯅꯤꯡꯗ꯭ꯔꯦꯕ
ꯅꯪꯅ ꯅꯪꯅ ꯄꯨꯛꯅꯤꯡꯗ ꯍꯥꯏꯁꯤꯔꯥ ꯅꯪ ꯅꯪꯒꯤ ꯋꯥꯈꯜꯗ ꯈꯟꯕꯗꯣ ꯑꯗꯨꯝ ꯁꯠ ꯁꯠ ꯊ ꯍꯥꯏꯔꯣ ꯑꯩ ꯌꯥꯅꯤꯉꯥꯏ ꯇꯧꯕꯤꯒꯦ
ꯑꯗꯨꯏ ꯁꯤꯦ ꯀꯣꯏꯗ꯭ꯔꯌꯥꯕ ꯍꯧꯖꯤꯦ
ꯌꯥꯅꯤꯉꯥꯏ ꯇꯧꯕꯤꯒꯦ ꯑꯩ ꯅꯪ ꯄꯥꯝꯃꯦ ꯍꯥꯏꯕꯗꯣ ꯈꯪꯉꯦ ꯀꯅꯥꯔꯣ ꯍꯥꯏꯔꯣ
ꯁꯨꯃꯥꯏꯅ ꯂꯩꯕꯁꯤ ꯅꯨꯡꯉꯥꯏꯇ꯭ꯔꯣ ꯅꯨꯄꯤ ꯀꯣꯏꯔꯒ ꯀꯩ ꯀꯥꯟꯅꯗꯣꯏꯅꯣ ꯑꯃꯨꯛ ꯀꯥꯟꯇ꯭ꯔꯣ ꯑꯃꯗ ꯂꯩꯔ ꯀꯅꯤ
ꯑꯃꯨꯛꯀ ꯐꯣꯟꯁꯦ ꯊꯝꯂꯒ ꯑꯦ ꯁꯅꯕ ꯍꯧꯥꯎꯔꯅꯤ ꯈꯪꯉꯦ
ꯑꯗꯨ ꯑꯗꯨ ꯇꯜꯂꯦꯕ ꯇꯟꯈ꯭ꯔꯦꯕ ꯍꯧꯖꯤꯛꯇꯤ ꯑꯗꯨ ꯇꯧꯃꯟ ꯑꯗꯨ ꯇꯧꯃꯟꯗꯅ ꯃꯤꯔꯥꯏꯕꯤꯔꯝꯈ꯭ꯔꯦ ꯆꯠꯈ꯭ꯔꯦ ꯑꯗꯨ ꯍꯧꯖꯤꯛꯇꯤ ꯀꯣꯏꯅꯤꯡꯗ꯭ꯔꯦ ꯕꯤꯠ ꯂꯩꯇ꯭ꯔꯦ ꯍꯧꯖꯤꯛꯇ
ꯇꯧꯃꯟꯗꯅ ꯀꯥꯏꯅ ꯇꯧꯃꯟꯔꯣꯍꯦ
ꯑꯦ ꯑꯩ ꯅꯨꯄꯤ ꯀꯣꯢꯔꯗꯤ ꯃꯤꯒꯁꯨ ꯃꯦꯁꯦꯖ ꯄꯥꯛ ꯊꯥꯅꯗꯕꯅꯦ
ꯆ꯭ꯑꯩꯁ ꯊꯥꯖꯗꯦ ꯀꯥꯏꯅ ꯅꯪꯗꯤ ꯅꯪꯕꯨꯗꯤ ꯊꯥꯖꯅꯤꯡꯉꯥꯏ ꯂꯩꯕ꯭ꯔꯥ ꯐꯖꯅꯤꯡꯉꯥꯏ ꯊꯝꯕ꯭ꯔꯥ ꯅꯪꯗꯤ
ꯊꯥꯖꯟꯅꯤꯡꯉꯥꯏ ꯍꯥꯏꯕ ꯅꯠꯇꯦꯌꯦ ꯑꯩꯒꯤ ꯑꯃ ꯀꯣꯏꯔꯗꯤ ꯃꯤꯒꯁꯨ ꯃꯦꯁꯦꯁ ꯊꯥꯅꯗꯦꯕ
ꯑꯥꯎ ꯁꯥꯏꯁ ꯑꯗꯨꯗꯤ ꯌꯥꯝ ꯂꯣꯌꯦꯜ ꯇꯥꯏꯞꯇꯀ ꯑꯗꯨꯗꯤ ꯑꯔꯝꯕꯣꯏꯗ
ꯑꯗꯨꯕꯨꯗꯤ ꯅꯣꯏ ꯅꯣꯏꯒꯤ ꯃꯥꯏꯟꯗꯂꯩꯔꯦꯅ ꯃꯣꯠꯇꯂꯩꯔꯦꯗꯅ ꯑꯩꯅ ꯀꯌꯥꯃꯨꯛ ꯃꯨꯠꯇ ꯂꯩꯔꯦ ꯍꯥꯏꯕ ꯑꯩꯅ ꯀꯌꯥꯃꯨꯛ ꯍꯥꯏꯔꯁꯨ ꯊꯥꯖꯕꯤꯔꯣꯏꯗꯕ ꯃꯤꯗꯨꯅꯗꯤ ꯁꯨꯛꯇ ꯍꯦꯛ ꯊꯥꯖꯔꯔꯣꯏ
ꯑꯁ ꯅꯪꯕꯨ ꯄꯥꯝꯕ ꯅꯨꯄꯤꯗꯤ ꯑꯗꯨꯝ ꯊꯥꯖꯔꯅꯤ ꯀꯔꯤꯔꯥ ꯅꯪꯁꯨ ꯊꯖꯗꯦꯗ ꯑꯗꯨꯃꯥꯏ ꯍꯥꯏꯅꯨ
ꯑꯩ ꯄꯥꯝꯕ ꯅꯨꯄꯤ ꯂꯩꯇ꯭ꯔꯦ ꯅꯨꯄꯤꯅꯕꯨ ꯑꯩ ꯄꯥꯝꯃꯛꯑꯗꯤ ꯂꯣꯏꯔꯦꯍꯦ
ꯄꯝꯅꯦ ꯑꯗꯨꯗꯤ
ꯑꯩ ꯁꯛ ꯊꯤꯗꯦ ꯑꯗꯨ ꯁꯛꯊꯤꯕꯩꯅꯦ ꯍꯧꯖꯤꯛꯇꯤ ꯐꯉꯥ ꯐꯉꯥ ꯍꯧꯖꯤꯛꯇꯤ ꯑꯐ ꯐꯕꯣꯠ ꯑꯁꯤ ꯃꯣꯏ ꯈꯟꯗꯦꯕ
ꯑꯣ ꯑꯗꯨꯗꯤ ꯀꯃꯥꯏ ꯑꯣꯏꯅ ꯈꯟꯕ
ꯈꯪꯗꯦ ꯃꯣꯏ ꯈꯟꯕꯁꯦ ꯀꯃꯥꯏ ꯈꯟꯕ ꯑꯩꯁꯨ ꯈꯪꯗꯦ
ꯆꯥꯏꯁ ꯑꯗꯨꯗꯤ ꯅꯪ ꯍꯥꯏꯔꯤꯁꯦ ꯅꯪꯕꯨꯗꯤ ꯈꯟꯗꯕꯒꯤꯔ‌ ꯃꯣꯏꯁꯦ
ꯈꯪꯗꯦꯗ ꯃꯣꯏ ꯀꯔꯤꯒꯤꯔ ꯈꯪꯗꯦ ꯑꯩ ꯁꯛ
ꯑꯗꯨꯗꯣ ꯑꯗꯣ ꯑꯩ ꯀꯩꯅꯣꯝ ꯍꯥꯏꯒꯦꯀꯣ ꯀꯩꯅꯣꯝ ꯍꯪꯒꯦ ꯅꯨꯄꯤꯅ ꯑ ꯅꯨꯄꯥ ꯅꯨꯄꯥ ꯅꯨꯄꯥꯁꯤꯡꯅ ꯑꯗꯨꯝ ꯅꯨꯄꯤꯕꯨ ꯑꯗꯨꯝ ꯊꯦꯝꯃꯤꯗꯅ ꯍꯥꯏꯕꯗꯤ ꯄꯥꯝꯅꯤꯉꯥꯏ ꯑꯗꯨꯝ ꯊꯦꯝꯃꯤꯗꯅ
ꯎꯝ
ꯑꯗꯨꯒ ꯅꯨꯄꯤꯅ ꯑꯃꯨꯛ ꯊꯦꯝꯕꯀꯥꯟꯗ ꯅꯨꯄꯥ ꯄꯥꯝꯗꯕꯁꯦ ꯀꯩꯒꯤꯔ
ꯍꯪꯗꯦ ꯍꯦ ꯑꯗꯨ
ꯅꯨꯄꯤꯅ ꯅꯨꯄꯥꯕꯨ ꯄ꯭ꯔꯣꯄꯣꯁ ꯇꯧꯕꯁꯦ ꯄꯥꯝꯗꯕꯗꯣ ꯀꯩꯒꯤꯔꯥ ꯑꯇꯣꯞꯄꯗꯤ ꯑꯗꯨꯝ ꯄꯥꯝꯗꯦꯗꯅ ꯑꯩꯌꯥ ꯃꯥꯗꯤ ꯑꯩꯕꯨ ꯑꯗꯨꯃꯥꯏ ꯇꯧꯋꯦ ꯑꯩꯌꯥ ꯇꯜꯂꯦ ꯑꯗꯨꯃꯥꯏ ꯑꯗꯨꯝ ꯍꯥ ꯅꯨꯄꯥꯗꯤ ꯑꯗꯨꯝ ꯊꯦꯝꯕ ꯅꯨꯄꯤꯕꯨ
ꯎꯝ ꯑꯗꯨꯕꯨꯗꯤ ꯍꯥꯟꯅ ꯆꯠꯅꯔꯝꯕꯒꯤꯅꯤꯗꯅ ꯍꯥꯟꯅꯗꯩ ꯅꯨꯄꯤꯅ ꯅꯨꯄꯥ ꯀꯣꯏꯕꯗꯤ ꯄꯥꯛꯅꯔꯝꯗꯦꯗꯅ ꯅꯨꯄꯥꯅ ꯑꯅꯝꯕ ꯀꯣꯏꯗꯅ ꯍꯧꯖꯤꯛꯀꯥꯟꯗꯤ ꯑꯅꯝꯕ ꯅꯨꯄꯤꯅ ꯀꯣꯏꯅꯕꯁꯨ ꯌꯥꯎꯔꯦ
ꯑꯥꯎ ꯍꯣꯏ ꯍꯣꯏ ꯑꯗꯨꯝ ꯇꯧꯋꯦ ꯍꯣꯏ
ꯑꯗꯨꯕꯨ ꯑꯩꯈꯣꯏꯗꯤ ꯁꯛ ꯊꯤꯕꯅꯤꯅ ꯅꯨꯄꯤꯒꯅꯁꯨ ꯀꯣꯏꯕꯤꯗꯦꯗꯣ
ꯆꯥꯏ ꯆꯥꯏ ꯅꯨꯄꯤ ꯍꯥꯏꯕꯁꯦ ꯅꯨꯄꯥ ꯍꯥꯏꯕ ꯈꯛꯇ ꯀꯩ ꯍꯥꯏꯁꯤꯔꯥ ꯅꯨꯄꯥꯅ ꯊꯦꯝꯕ ꯈꯛꯇ ꯌꯥ ꯥꯏ ꯌꯥ ꯑꯁ ꯑꯗꯨꯃ ꯉꯥꯏꯅꯤꯉꯥꯏ ꯅꯠꯇꯦ ꯅꯨꯄꯤꯁꯨ ꯄꯥꯝꯗꯗꯤ ꯁꯠ ꯁꯠ ꯑꯗꯨꯝ ꯑꯍ ꯊꯣꯛ ꯍꯥꯏꯕ ꯌꯥꯏꯗꯅ
ꯑ ꯑꯗꯨꯅꯦ ꯑꯩꯗꯤ ꯃꯤꯅ ꯄꯥꯝꯕꯤꯗꯦ ꯍꯥꯏꯕꯥ ꯂꯩ ꯇꯦꯗ ꯑꯗꯨꯒꯤꯕꫭ ꯀꯅꯅꯥ
ꯑꯗꯨꯅꯦ ꯑꯗꯨꯅꯦ ꯅꯨꯄꯥ ꯑꯇꯣꯞꯄꯗꯤꯀꯣ ꯀꯩ ꯍꯥꯏꯁꯤꯔꯥ ꯅꯨꯄꯤꯅ ꯑꯗꯨꯝ ꯊꯦꯝꯔꯗꯤ ꯑꯗꯨꯝ ꯌꯥꯝꯅ ꯑꯦꯁ ꯑꯩꯅꯅꯦ ꯈ꯭ꯋꯥꯏꯗꯒꯤ ꯐꯖꯕ ꯑꯩꯅꯦ ꯑꯗꯨꯃꯥꯏꯅ ꯃꯕꯨꯛꯇ ꯑꯗꯨꯃꯥꯏꯅ ꯈꯟꯕꯗꯣ
ꯎꯝ
ꯑꯗꯨꯝ ꯌꯥꯎꯋꯦꯕ ꯅꯨꯄꯤꯅ ꯍꯥꯏꯔꯗꯤ
ꯑꯩꯅ ꯑꯩꯅ ꯍꯥꯏꯒꯦꯕꯀꯣ
ꯑꯣ
ꯀꯅꯣꯒ ꯅꯨꯡꯁꯤꯅꯔꯁꯦ ꯁꯝꯅ ꯍꯥꯏꯔꯁꯦ ꯑꯩꯅ ꯀꯣꯏꯔꯝꯕ ꯅꯨꯄꯤꯗ ꯑꯩꯅ ꯍꯦꯟꯅ ꯍꯦꯟꯅ ꯅꯨꯡꯁꯤꯔꯦ ꯍꯥꯏꯔꯤꯁꯦ ꯑꯩꯅ ꯍꯦꯟꯅ ꯈꯟꯖꯤꯜꯂꯦ ꯍꯥꯏꯔꯤꯁꯦ ꯁꯕꯀꯣ ꯃꯥꯗꫭ ꯑꯗꫭ ꯃꯥꯅ ꯃꯥꯅ ꯑꯃꯨꯛ ꯑꯩꯅ ꯈ꯭ꯋꯥꯏꯗꯒꯤ ꯅꯨꯡꯁꯤꯕꯗꯣ ꯈꯪꯈ꯭ꯔꯕꯅꯤꯅ ꯃꯥꯅ